ꯇꯥꯔꯦ ꯇꯥꯔꯦ
ꯍꯥꯎꯗꯧꯗ꯭ꯔꯦ
ꯔꯕꯣ
ꯅꯦꯠ ꯋꯥꯉꯅꯦ ꯒꯥꯏꯅ ꯄꯥꯏꯌꯣ ꯄꯥꯏꯌꯣ ꯍꯜꯂꯣ
ꯍꯜꯂꯣ
ꯇꯥꯔꯦ ꯇꯥꯔꯦ ꯌꯥꯔꯌꯦ ꯑꯃꯨꯛꯃꯨꯛ ꯌꯥꯗꯦꯕ ꯅꯦꯠꯋꯥꯛꯁꯦ
ꯎꯝ
ꯇꯥꯒꯤꯗ꯭ꯔꯦ
ꯑꯩ ꯇꯏꯌꯦ ꯑꯗꯨ
ꯅꯪ ꯉꯥꯡꯕ ꯇꯥꯗ꯭ꯔꯦ
ꯍꯃꯗꯗ꯭ꯔꯥ
ꯇꯥꯔꯦꯃꯨꯛ ꯇꯥꯔꯦ ꯀꯩꯗꯧꯔꯤꯅꯣ ꯅꯪ
ꯐꯃꯤ
ꯎꯝ ꯄꯩꯁꯥꯕ ꯇꯝꯕꯤꯒꯦ ꯇꯥꯛꯑꯣ ꯀꯩꯅꯣ ꯑꯩꯈꯣꯏꯔꯣꯝꯗ ꯑꯩꯈꯣꯏꯔꯣꯝꯗ
ꯂꯥꯀꯦ
ꯃꯤ ꯄꯩꯁꯥ ꯌꯥꯝ ꯐꯪꯅꯈ꯭ꯔꯦ
ꯄꯩꯁꯥ ꯌꯥꯝ ꯐꯪꯅꯈ꯭ꯔꯦ
ꯎꯝ
ꯀꯔꯤ ꯐꯤꯅꯣ ꯋꯥꯡꯈꯩꯅ ꯈꯔ ꯂꯥꯏꯒ ꯍꯥꯏꯅꯤꯅꯗꯥꯏꯅꯦ
ꯆꯞ ꯃꯥꯟꯅꯩ ꯃꯌꯦꯛꯇꯤ ꯔꯥꯅꯤ ꯁꯥꯕꯅ ꯐꯩ ꯔꯥꯅꯤꯗꯤ ꯗꯕꯜꯅꯦ ꯐꯪꯉꯛꯇꯣꯏꯁꯦ ꯔꯥꯅꯤ ꯑꯃ ꯋꯥꯡ ꯂꯩ ꯁꯥꯕꯗꯗꯤ ꯃꯉꯥ ꯇꯔꯨꯛ ꯈꯇꯅꯦ ꯑꯃꯗꯨꯗꯗꯤ ꯇꯔꯥ ꯇꯔꯥꯃꯥꯊꯣꯏꯅꯤ ꯐꯉꯛꯇꯣꯏꯅꯦ ꯃꯌꯦꯛ ꯃꯥꯟꯅꯕꯗ
ꯑꯥ
ꯑꯗꯨꯅ ꯁꯅꯤ ꯁꯥꯔꯗꯤ ꯔꯥꯅꯤ ꯁꯥꯕ ꯐꯌꯦꯕ꯫
ꯂꯥꯏꯕꯗꯤ ꯀꯅꯥ ꯍꯦꯟꯒꯦ?
ꯃꯌꯦꯛ ꯆꯞ ꯃꯥꯟꯅꯩ ꯀꯩꯅꯣ ꯑꯃꯗꯨꯁꯨ ꯗꯨꯝ ꯆꯞ ꯃꯥꯟꯅꯅꯤ ꯍꯛꯂꯛꯄꯗꯗꯤ
ꯋꯥꯡꯒꯩꯒꯔꯥꯅꯤꯒꯖꯦ
ꯍꯣꯏ ꯂꯩ ꯑꯔꯥꯏꯕ ꯁꯥꯔꯁꯨ ꯌꯥꯔꯦ ꯑꯔꯨꯕ ꯁꯥꯔꯁꯨ ꯌꯥꯔꯦ ꯑꯗꯨꯗꯤ ꯆꯞ ꯃꯥꯟꯅꯩ ꯀꯩꯅꯣ
ꯂꯥꯏ ꯍꯔꯥꯎꯕꯒꯤ ꯍꯔꯥꯎ ꯐꯤ ꯍꯥꯏꯕ꯭ꯔꯥ ꯂꯝꯗꯥꯡ ꯐꯤꯗꯣ
ꯑꯗꯨꯗꯤ ꯍꯣꯡꯉꯤꯍꯦ ꯑꯗꯨꯗꯤ ꯀꯕꯣꯛꯇꯪ ꯆꯥꯏꯔ ꯇꯣꯛꯄꯅꯤꯅ
ꯑꯗꯨꯗꯤ ꯑꯗꯨꯁꯨ ꯋꯥꯡꯈꯩ ꯁꯥꯕ ꯂꯪꯗꯨꯅ ꯁꯥꯏ ꯅꯠꯇ꯭ꯔꯣ?
ꯎꯝ
ꯎꯝ ꯑꯗꯨꯅ ꯋꯥꯡꯈꯩꯗ ꯑꯔꯥꯏꯕꯗꯤ ꯑꯣꯗꯨꯏꯕ ꯂꯝꯗꯥꯡꯖꯦ꯫
ꯑꯗꯨꯗꯤ ꯄꯤꯊꯥ ꯌꯥꯝꯗꯦꯍꯦ꯫
ꯑꯣ ꯂꯝꯗꯥꯡꯁꯦ ꯀꯌꯥꯃꯨꯛꯀ ꯄꯤꯅꯒꯦ?
ꯂꯝꯗꯥꯡ ꯂꯝꯗꯥꯡꯗ ꯂꯩ ꯂꯩꯗ ꯂꯩꯔ ꯑꯍꯣꯡꯕꯁꯨ ꯂꯩ ꯑꯍꯣꯡꯕꯗꯗꯤ ꯂꯩ ꯆꯥꯏꯔꯛꯑꯅꯤ ꯂꯩ ꯗꯨꯝ ꯆꯥꯏꯔ ꯍꯛꯑꯔꯣꯏ꯫
ꯂꯩ ꯈꯨꯁꯥꯏꯗꯨꯖꯨ ꯈꯨꯁꯥꯏ ꯈꯨꯁꯥꯏꯗ ꯂꯩꯔꯦ ꯂꯩ ꯑꯣꯏ ꯆꯥꯏꯕ ꯀꯩꯅꯣ ꯑꯣꯏ ꯆꯥꯏꯕ ꯂꯪ ꯂꯪꯂꯣ ꯑꯩꯉꯥꯡ ꯇꯥꯕ꯭ꯔꯥ ꯍꯥꯏꯔꯣ ꯋꯥꯏꯁꯥꯅꯔꯤꯌꯦ ꯌꯥꯔꯦꯕꯣ
ꯇꯥꯏꯌꯦ
ꯑꯪ ꯇꯥꯗꯕ ꯃꯥꯟꯕ ꯑꯉꯥꯡ ꯇꯕꯗꯨꯗ
ꯇꯥꯏꯌꯦ ꯇꯥꯏ
ꯇꯝꯕꯤꯒꯦ ꯂꯥꯎ ꯔꯥꯅꯤ ꯁꯥꯕ ꯑꯩꯁꯨ ꯍꯩꯇꯦ ꯃꯣꯏ ꯈꯔ ꯈꯔꯕꯨꯗꯤ ꯍꯩꯕ
ꯎꯝ ꯃꯄꯥꯟ ꯍꯛꯄꯗꯤ ꯐꯅꯦꯛ ꯍꯛꯄ ꯗꯨꯃꯥꯏꯅ ꯃꯥꯟꯗꯣꯏ ꯅꯠꯇ
ꯇꯨꯁꯟ ꯆꯠꯇꯣꯏ ꯃꯤ ꯂꯣꯏ ꯍꯩ ꯍꯩꯇꯕꯗꯣ ꯀꯣꯟ ꯇꯝꯃ ꯍꯩꯔꯛꯇꯣꯏꯅꯦ ꯗꯨꯝ ꯍꯩꯔꯛꯀꯅꯤ ꯍꯔꯅꯤ
ꯔꯥꯅꯤ ꯃꯅꯥꯎꯗꯤ ꯀꯩꯅꯣ ꯌꯦꯛꯇꯣꯔꯥ ꯅꯥꯀꯟ ꯅꯥꯀꯟ ꯌꯦꯠꯊꯣꯏꯒ
ꯎꯝ ꯆꯞ ꯃꯥꯟꯅꯌꯦꯃꯤ ꯂꯩꯗꯣ ꯌꯦꯛꯑꯒ ꯂꯩ ꯑꯌꯦꯛꯄꯗꯨꯗ ꯁꯨꯝ
ꯃꯄꯨꯝꯗꯨꯗꯤ ꯇꯪꯈꯥꯏ ꯑꯃꯇꯪ ꯁꯥꯏꯗꯅ ꯍꯥꯟꯅ
ꯎꯝ ꯇꯪꯈꯥꯏꯗꯣ ꯐꯨꯜꯗꯗꯤ ꯐꯨꯜꯕꯥꯛꯇꯗꯤ ꯐꯨꯜ ꯂꯣꯏ ꯁꯥꯔꯛꯇꯣꯏꯅꯤ꯫
ꯎꯝ ꯔꯥꯅꯤꯒꯤ ꯍꯥꯏꯗꯤ ꯃꯥ
ꯎꯝ ꯅꯆꯤꯟꯂ ꯇꯥꯏꯔꯣꯏ ꯈꯣꯠꯅꯅꯤ
ꯑꯩꯈꯣꯏꯅ ꯐꯣꯠꯇꯣꯏꯗ
ꯀꯩꯅꯣ ꯇꯗꯣꯏꯕ ꯍꯣꯏ ꯈꯨꯠꯅ ꯄꯣꯠꯇꯣꯏꯕ ꯑꯗꯣ ꯍꯧꯖꯤꯛꯀꯥꯟꯗꯤ ꯃꯦꯆꯤꯟꯗ ꯑꯗꯨꯝ ꯒꯣꯔꯣꯡ ꯒ꯭ꯔꯣꯡ ꯇꯥꯏ ꯁꯥꯟꯅꯕꯁꯨ ꯌꯥꯎꯅꯤ
ꯎꯝ ꯆꯄꯥꯟꯝꯕ ꯂꯥꯏꯕꯅꯦ ꯑꯗꯨ ꯈꯣꯠꯄꯗꯨ ꯁꯂꯨꯗꯕ
ꯎꯝ
ꯀꯨꯏꯅꯕꯨꯗꯤ ꯆꯥꯡꯕ ꯍꯣꯠꯄꯗꯣ ꯍꯌꯦ ꯋꯥꯏ ꯅꯪꯒꯤꯗ ꯑꯩ ꯂꯣꯏꯐꯠꯄꯤꯒꯦꯁꯦ
ꯎꯝ ꯐꯕꯤꯔꯣ
ꯑꯐꯣꯠꯃꯟꯒ ꯌꯥꯝ ꯇꯥꯡꯕꯅꯤꯍ ꯑꯗꯨ ꯐꯣꯠꯄꯗꯣ ꯇꯥꯏꯕꯗ
ꯎꯝ
ꯆꯥꯎꯥꯉꯥ ꯆꯥꯇ꯭ꯔꯨꯛ ꯈꯔꯝꯝꯕ
ꯑꯗꯨꯗ ꯐꯣꯠꯄꯒꯤ
ꯎꯝ
ꯎꯝ ꯃꯄꯥꯟꯗꯁꯨ ꯀꯤꯅꯗꯥꯏꯅꯦ ꯀꯩꯒꯤꯅꯣꯗꯣ
ꯃꯄꯥꯟꯗꯨꯁꯨ ꯀꯣꯛꯇꯣꯏꯅꯦ ꯑꯗꯨꯒ ꯑꯩꯈꯣꯏꯅ ꯁꯥꯏꯔꯤꯛ ꯌꯥꯅꯤꯡꯉꯒꯅ ꯌꯥꯜꯂꯦ ꯌꯥꯅꯤꯡꯗ꯭ꯔꯒꯅ ꯌꯥꯟꯗ꯭ꯔꯦ
ꯎꯝ ꯆꯔꯦ ꯌꯥꯌꯥꯟꯕꯤ ꯍꯥꯏꯁꯤꯅ ꯍꯧꯖꯤꯛꯀꯥꯟ ꯌꯥꯝ ꯆꯠꯅꯕꯗ
ꯍꯣꯏ ꯑꯗꯨꯗꯤ ꯑꯩꯈꯣꯏ ꯑꯩꯈꯣꯏ ꯑꯄꯥꯝꯕꯅꯤꯗꯤ ꯄꯥꯝꯗ꯭ꯔꯒꯗꯤ ꯌꯥꯟꯗ꯭ꯔꯣꯏꯔ꯭ꯔꯥ
ꯍꯧꯖꯤꯛꯀꯥꯟꯅꯤ ꯅꯨꯡ ꯅꯞꯄ ꯀꯌꯥꯝ ꯆꯠꯅꯤꯗꯅ
ꯅꯣꯡ ꯅꯛꯞꯄꯗꯨꯗꯤ ꯊꯨꯕ ꯀꯥꯟꯗꯗꯤ ꯀꯩꯅꯣ ꯇꯧꯋꯦ
ꯉꯗ
ꯅꯨꯡꯉꯥꯏꯇꯦ ꯑꯃꯨꯛ ꯂꯧꯊꯣꯛꯅꯗꯣꯏꯅꯦꯒꯥꯝꯗꯣ ꯑꯆꯦꯠꯄ ꯑꯣꯏꯔꯒꯗꯤ ꯑꯗꯨꯝ ꯅꯞꯁꯜꯂ ꯂꯩꯈꯤꯗꯣꯏꯅꯤ ꯐꯤꯗꯨꯗ
ꯑꯁ ꯄꯥꯃꯨꯣꯏꯗ ꯑꯗꯨ ꯅꯞꯁꯟꯕꯇꯥꯡꯈꯩ ꯂꯩꯔꯒ
ꯑꯗꯨꯅꯦ ꯑꯗꯨꯅ ꯅꯞꯇꯕꯅ ꯐꯩꯌꯦꯕ ꯃꯄꯥꯟꯗꯨꯗꯨꯕꯨꯗꯤ ꯍꯥꯞꯄꯁꯨ ꯌꯥꯏꯑꯕ ꯑꯗꯨ ꯅꯠꯇꯕꯤꯗ ꯅꯛꯄꯗꯨꯗꯤ ꯃꯣꯏ ꯄꯩꯁꯥ ꯄꯥꯏꯕꯒꯤ ꯋꯥꯔꯤꯅꯤ ꯑꯩꯈꯣꯏꯅꯒꯗꯤ ꯌꯥꯔꯔꯣꯏ
ꯎꯝ ꯍꯧꯖꯤꯀꯥꯟꯗꯤꯤ ꯀꯔꯤ ꯕ꯭ꯂꯥꯎꯁꯇꯁꯨ ꯀꯔꯤ ꯈꯨꯠꯅ ꯐꯣꯠꯄꯤ ꯌꯥꯝ ꯇꯧꯔꯗꯥꯏꯅꯦ ꯍꯦꯟꯋꯛ ꯇꯧꯕ ꯍꯥꯏꯕ꯭ꯔꯥ
ꯑꯗꯨꯅ ꯁꯨꯔꯁꯨ ꯍꯥꯏꯏꯗꯅ ꯔꯥꯅꯤꯗꯨꯗꯤ ꯐꯤꯔꯣ ꯁꯨꯕꯗꯣ ꯈꯨꯠꯅꯍꯟꯅ ꯌꯥꯕ ꯅꯠꯇꯦ ꯆꯥꯈꯤꯗꯣꯏꯅꯤ ꯎ ꯌꯥ ꯇꯕ
ꯑꯥ
ꯅꯞꯄꯁꯨ ꯌꯥꯏꯅ ꯅꯞꯄꯗꯣ ꯒꯝ ꯒꯝꯗ ꯂꯩꯔꯦ ꯒꯝꯗꯨꯅ ꯆꯦꯛꯁꯤꯟꯈ꯭ꯔꯒꯗꯤ ꯐꯤꯗꯨꯗ ꯑꯃꯨꯛ ꯁꯜꯂꯒ ꯂꯧꯊꯣꯛꯄ ꯌꯥꯗꯕꯤꯗ ꯑ ꯌꯥ ꯄꯁꯨ ꯂꯩꯕ ꯌꯥꯗ ꯀꯕ ꯍꯇꯅꯗ
ꯅꯨꯡ ꯅꯝꯃꯒꯦꯟꯒ ꯅꯨꯡꯊꯤ
ꯎ ꯊꯤꯕꯅꯦ ꯑꯗꯨꯝ ꯁꯨꯗꯣꯛꯇ꯭ꯔꯗꯤ ꯐꯖꯗꯦ ꯒꯝꯁꯤꯡꯗꯣ ꯅꯞꯄ ꯂꯩꯕꯅꯤꯅ ꯒꯝꯗꯣ ꯇꯥꯏꯍꯧꯕ ꯗ ꯌꯦꯟ ꯀꯇꯅꯤ ꯃꯤꯅꯤ ꯄꯩꯁꯥ ꯄꯥꯏꯕꯒꯤꯗꯤ ꯌꯥꯝ ꯅꯞꯅꯕꯅꯦ ꯃꯣꯏꯗꯤ ꯑꯃꯨꯔꯛ ꯑꯅꯤꯔꯛ ꯏꯜꯂꯒ ꯑꯗꯨꯝ ꯂꯣꯏꯕꯅꯤꯅ
ꯍꯀꯥꯟ ꯔꯥꯟꯅꯤ ꯑꯗꯨꯒꯨꯝꯕ ꯋꯥꯏꯐꯝꯁꯨ ꯌꯥꯝ ꯂꯩꯔ ꯃꯥꯗꯩꯅꯦ ꯄꯩꯁꯥ ꯄꯤꯊꯣꯛ ꯄꯤꯊꯣꯛꯇꯅ
ꯑ ꯂꯤꯁꯤꯡ ꯑꯅꯤ ꯑꯅꯤ ꯆꯥꯝꯃꯉꯥꯗ ꯂꯩ ꯐꯖꯕ ꯑꯣꯏꯕ
ꯑꯣꯏꯏꯕꯝ
ꯎꯝ ꯁꯦꯠꯇ
ꯎꯝ ꯑꯗꯨꯗꯅ ꯀ ꯀꯥꯟ ꯅꯞꯇ ꯕꯤꯖꯤ ꯂꯅꯤ ꯑꯗꯨꯗ ꯑꯗꯨꯝ ꯑꯗꯨꯝ ꯃꯃꯜ ꯑꯇꯥꯕꯁꯨ ꯂꯩꯔꯝꯅꯤꯗ
ꯃꯃꯜ ꯑꯇꯥꯕꯗꯨꯅ ꯐꯖꯗꯕ ꯐꯤ ꯃꯤꯅꯒ ꯃꯌꯥꯝ ꯏꯟꯅꯔꯕ
ꯑꯥ
ꯑꯣꯏꯕ ꯍꯥꯏ ꯇꯔꯦ ꯐꯖꯗꯕ ꯂꯤꯁꯤꯡ ꯑꯅꯤ ꯑꯦꯅꯤ ꯆꯥꯝꯉꯥ ꯄꯤꯔꯛꯄꯔꯦꯔꯥꯦꯠꯇꯗꯤ ꯄꯨꯔꯥ ꯀꯩꯅꯥꯅꯦ ꯃꯥꯒꯤ ꯐꯤ ꯑꯍꯟꯕꯟꯗꯤ ꯃꯥꯜꯂꯛꯇꯣꯏꯅꯦ ꯑꯁ ꯁꯨꯕ ꯁꯨꯗꯉꯥꯏꯕꯤ ꯑꯗꯨꯒꯨꯝꯕꯗꯤ ꯍꯩꯖꯤꯡꯄꯣꯠꯇꯣ ꯋꯥꯔꯛ ꯏꯟꯒ ꯇꯅꯤ
ꯍꯧꯖꯤꯛꯀꯥꯟꯁꯦ ꯀꯩꯅꯣ ꯇꯣꯞꯁꯀꯨꯝꯕ ꯕ꯭ꯂꯥꯎꯁꯀꯨꯝꯕꯁꯨꯦ ꯌꯥꯝ ꯇꯥꯡꯉ ꯃꯥꯜꯂꯦꯅꯦ
ꯇꯥꯡꯉꯦ ꯇꯥꯡꯉꯦ ꯃꯣꯏ ꯑꯗꯣ ꯈꯨꯜꯂꯛꯇꯗꯤ ꯍꯣꯡꯕꯅꯤ ꯈꯨꯜꯂꯛꯇ ꯇꯨꯍꯜꯂꯒ ꯀꯩꯅꯣ ꯇꯧꯍꯟ ꯃꯣꯏ ꯁꯣꯔꯨꯝ ꯌꯧꯈ꯭ꯔꯒꯗꯤ ꯍꯦꯛꯇ ꯍꯥꯏꯖꯟꯈꯤꯦ ꯇꯥꯡ
ꯍꯦꯟꯋꯀ ꯇꯧꯔꯗꯤ ꯑ ꯌꯧꯋꯦ ꯍꯥꯏꯔꯤꯅꯦ
ꯂꯤꯁꯤꯡ ꯅꯤꯄꯥꯥꯟ ꯄꯤꯕ ꯇꯔꯥ ꯄꯤꯕ ꯇꯔꯥꯃꯥꯊꯣꯏ ꯄꯤꯕ ꯂꯩꯗꯅ ꯕ꯭ꯂꯥꯎꯁꯇ
ꯃꯕꯦꯝ ꯌꯥꯝꯃꯦ
ꯗ ꯍꯥꯏꯁꯦ ꯃꯣꯏ ꯑꯇꯥꯡꯕꯗꯨꯗꯤ ꯁꯣꯔꯨꯝꯒꯤ ꯄꯣꯠꯅꯤ ꯒ꯭ꯂꯥꯁ ꯐꯖ ꯒꯗꯤ ꯃꯣꯏꯗꯤ ꯄꯩꯁꯥꯁꯦ ꯑꯥꯅꯤ ꯌꯧꯔꯨꯁꯦ
ꯎꯝ
ꯑꯩꯈꯣꯏ ꯁ꯭ꯋꯥꯏꯗ ꯇꯨꯔꯒ ꯋꯥꯛ ꯇꯧꯁꯜꯂ ꯂꯤꯠꯄꯅ ꯐꯔꯅꯤ
ꯑꯩꯈꯣꯏ ꯑꯗꯨꯗꯤ ꯄꯩꯁꯥ ꯀꯌꯥꯃꯨꯛ ꯆꯪꯉꯦ ꯑꯗꯨꯃꯥꯏꯅ ꯇꯧꯕꯗꯨꯗꯤ ꯏꯁꯥꯅ ꯇꯧꯖꯕꯗꯨꯗ
ꯐꯤ ꯃꯃꯜꯒ ꯀꯩꯅꯣ ꯃꯃꯜꯒ ꯈꯛꯇꯅꯤ ꯀꯩꯅꯣꯗꯨ
ꯑꯗꯨ ꯇꯨꯕꯒꯤꯔ
ꯎꯝ
ꯈꯨꯠ ꯁꯥ ꯍꯥꯏꯕꯁꯤꯅꯕꯨꯣꯏ ꯐ ꯐꯔꯦꯗ ꯍꯧꯖꯤꯛꯀꯥꯟ
ꯅꯨꯡ ꯈꯔ ꯂꯩ ꯑꯩ ꯅꯞꯁꯜꯂ ꯂꯣꯏꯔꯦ ꯀꯩꯅꯣ ꯐꯣꯠꯂ ꯂꯣꯏꯔꯦ ꯀꯩꯅꯣ
ꯎꯝ
ꯑꯗꯨ ꯋꯥꯕ
ꯑꯗꯨꯃꯥꯏꯅ ꯐꯣꯠꯄꯤ ꯅꯠꯇꯕꯤꯗꯣ ꯃꯃꯥꯡꯗ ꯑꯃ ꯅꯞꯄ ꯌꯥꯝ ꯆꯠꯅꯔꯝꯗꯥꯏꯅꯦ
ꯉ ꯄ ꯍ ꯆꯠꯅꯈꯤꯗ꯭ꯔꯦ ꯍꯧꯖꯤꯛꯀꯥꯟ ꯄꯥꯛ ꯉꯥ ꯀꯩꯅꯣ ꯆꯠꯄꯨꯗꯤ ꯆꯠꯂ ꯍꯥꯏꯔꯁꯨ ꯃꯤꯅ ꯑꯍꯣꯡꯕ ꯃꯥꯟꯕꯗꯣ ꯑꯗꯨꯕꯨ ꯃꯥꯟꯈ꯭ꯔꯦꯕ
ꯍꯦꯟꯋꯥꯔꯛ ꯇꯧꯕꯁꯤꯅ ꯇꯥꯡ ꯃꯃꯥꯟꯗ
ꯎꯝ ꯍꯦꯋꯥꯛꯁꯤꯅ ꯇꯥꯡꯉꯤꯗꯅ ꯇꯥꯡꯕꯁꯨ
ꯎꯝ
ꯃꯣꯏ ꯎꯋꯥꯛꯀꯤ ꯃꯈꯥ ꯂꯩꯗ ꯑꯗꯨ ꯑꯔꯥꯏꯕ ꯂꯩꯌꯦꯕ
ꯑꯥ
ꯔꯣꯁ ꯀꯗꯒ ꯔꯣꯖꯗꯥ ꯇ ꯃ ꯊ ꯊꯒ ꯔꯣꯗꯥ ꯑꯗꯨꯒ ꯀꯨꯝꯕꯗꯗꯤ ꯇꯥꯡꯉꯦꯕ ꯑꯗꯨꯅꯠꯇ ꯄꯗ ꯑꯔꯥꯏꯕ ꯂꯩꯌꯦꯕ ꯑꯗꯨꯅ ꯑꯃꯨꯛ ꯍꯣꯡꯉꯦ
ꯎꯝ ꯑꯗꯨꯁꯨ ꯑꯍꯣꯡꯕ ꯃꯇꯇꯥꯡꯕ ꯂꯩꯕ
ꯎꯝ ꯑꯣ ꯋꯥꯛ ꯇꯧꯕꯩ ꯃꯃꯜ ꯀꯌꯥꯝꯅ ꯂꯧꯏꯤꯗ ꯄꯩꯁꯥꯥꯁꯦ ꯄꯩꯁꯥꯗ꯭ꯔꯦ ꯐꯖꯅꯤꯡꯉꯗꯤ ꯁꯌꯥꯃꯤꯔꯩ
ꯐꯖꯔꯦ
ꯑꯣꯖꯥꯔꯦ ꯐꯔꯕ ꯏꯗꯔꯗꯤ ꯌꯥꯗꯔꯦ ꯍꯧꯁꯦ ꯀꯥ ꯇꯅ ꯀꯗꯩꯅꯣꯅ ꯋꯥꯠꯇ꯭ꯔꯤꯕꯣ
ꯋꯥꯔꯦ
ꯀꯩꯗꯧꯕꯗ ꯋꯥꯏꯅꯣ
ꯈꯪꯗꯦꯗ ꯁꯨꯝ ꯄꯥꯡꯂꯩ ꯂꯩꯕ
ꯁꯀ꯭ꯨꯜ ꯆꯠꯇꯔꯥꯕꯣ
ꯆꯠꯂꯤ ꯑꯅ ꯆꯠꯂꯤ
ꯍꯥ
ꯄꯨꯡ ꯀꯌꯥꯗ ꯆꯠꯀꯦ
ꯇꯔꯨꯛꯀ ꯃꯤꯅꯤꯠ ꯀꯨꯟꯗ ꯚꯦꯟ ꯂꯥꯛꯑꯦ
ꯍꯧꯒꯠꯄꯗꯤ ꯄꯨꯡ ꯀꯌꯥ ꯍꯧꯂꯤ ꯑꯗꯨ ꯑꯗꯨꯗꯤ
ꯃꯉꯥ ꯃꯈꯥꯏ ꯑꯗꯨꯋꯥꯏ ꯑꯗꯨꯝ ꯍꯧꯒꯠꯂꯤꯗ
ꯑ ꯌꯥꯝ ꯉꯟ ꯍꯧꯒꯠꯂꯤꯅꯦ
ꯊꯦꯡꯕꯁꯨ ꯌꯥꯎꯏ ꯗ
ꯎꯝ ꯐꯩ ꯐꯩ ꯎ ꯉꯥꯟꯅ ꯆꯠꯂꯤꯗꯣ
ꯉꯟꯅ ꯍꯟꯂꯛ ꯑꯦ ꯏꯁ꯭ꯀꯨꯜꯁꯦ
ꯄꯨꯡ ꯀꯌꯥ ꯍꯂꯀꯦ
ꯄꯨꯡ ꯑꯅꯤꯗ ꯍꯜꯂꯛꯑꯦ ꯄꯨꯡ ꯑꯅꯤꯗ ꯌꯨꯝ ꯑꯅꯤꯗ ꯑꯈꯣꯏ ꯁꯀꯨꯜ ꯔꯣ
ꯎꯝ
ꯀꯥ ꯅꯤꯐꯨ ꯃꯉꯥꯗꯔ ꯀꯝ ꯍꯧꯕꯅꯦ ꯑꯗꯨꯒ ꯁꯨꯇꯤꯅ ꯑꯃꯒ ꯇꯔꯥꯗ ꯊꯥꯏ ꯌꯨꯝ ꯌꯧꯔꯛꯄꯗ ꯌꯨꯝ ꯌꯧꯔꯛꯄꯗ ꯑꯅꯤ ꯇꯥꯕ
ꯍꯣꯏ ꯍꯣꯏ ꯊꯝꯃꯒꯦ ꯑꯗꯨꯗꯤ
ꯍꯣꯏ ꯍꯣꯏ